ꯑ ꯑꯣ
ꯇꯥꯕ꯭ꯔ ꯇꯏꯀꯣ
ꯎꯝ ꯇꯥꯏꯌꯦ ꯅꯨꯡꯉꯥꯏꯔꯤꯕ꯭ꯔꯣ
ꯅꯨꯡꯉꯥꯏꯔꯦ ꯍꯥꯏꯇꯥꯔꯦ
ꯎꯝ ꯍ ꯍꯧꯗꯤ ꯍꯧꯒꯠꯈꯔꯦ ꯎꯝ ꯇꯨꯡꯕ ꯂꯣꯏꯔꯦ ꯂꯣꯏꯅꯃꯛ ꯂꯣꯏꯔꯦ
ꯑꯥ ꯐꯅꯦ ꯀꯩꯏꯟꯁꯥꯡ ꯊꯣꯡꯕ꯭ꯔꯥ
ꯉꯁꯤ ꯄꯥꯝꯀꯤꯟ ꯄꯥꯝꯀꯤꯟꯒ ꯁꯣꯏꯕꯨꯝ ꯃꯄꯦꯟ ꯑꯣꯏ ꯃꯦ ꯍꯣꯏ ꯃꯔꯦꯟꯗ ꯁꯣꯏꯕꯨꯡ
ꯎꯝ
ꯇꯧꯅꯦ ꯉ ꯑꯀꯪꯕ ꯇꯥꯔꯒꯀꯣ
ꯑꯣ ꯑꯣ
ꯀꯥꯡꯁꯣꯢꯅꯦ ꯎꯝ
ꯑꯗꯨ ꯅꯣꯡ ꯆꯨꯕ꯭ꯔ ꯆꯨ ꯗꯦ
ꯑꯥꯁ ꯆꯨꯔꯒ ꯅꯣꯡꯁꯨ ꯃꯝꯕꯒꯤ ꯌꯥꯗ꯭ꯔꯦ ꯍꯦ ꯅꯪꯁꯨ
ꯆꯠꯊꯣꯛ ꯆꯠꯁꯤꯟꯗ ꯌꯥꯝ ꯕꯦꯔꯥ ꯀꯥꯕꯅꯦ ꯅꯣꯡ ꯆꯨꯕꯁꯦꯀꯣ
ꯍꯣꯏ ꯑꯁꯦꯡꯕꯅꯦ ꯉꯔꯥꯡꯁꯨ ꯗꯨ ꯏꯆꯦ ꯌꯨꯝꯗ ꯆꯂꯒ ꯌꯥꯝ ꯆꯣꯂꯒ ꯍꯥꯜꯂꯛꯑꯦ ꯅꯣꯡ ꯁꯨꯃꯟ ꯂꯩꯒꯦꯀꯣ ꯅꯣꯡ ꯆꯨꯕ ꯍꯥꯏꯅꯤꯡꯉꯥꯏ ꯂꯩꯇꯦꯍꯦ ꯃꯇꯝ ꯂꯦꯞꯇꯦꯕ ꯅꯨꯡꯁꯨꯕꯁꯦ ꯑꯗꯨꯝ ꯆꯨꯏꯕ
ꯑꯣ ꯑꯣ
ꯎꯝ
ꯅꯣꯡ ꯆꯨꯃꯜꯂꯁꯨ ꯅꯨꯡꯉꯥꯏꯇꯕ ꯅꯦ
ꯎꯝ ꯅꯣꯏ ꯅꯣꯏ ꯁꯨꯋꯥꯏꯗꯁꯨ ꯑꯗꯨꯝ ꯆꯨꯕ꯭ꯔꯥ
ꯆꯨꯋꯦ ꯆꯨ ꯀꯟꯅꯗꯤ ꯆꯨꯗꯦꯀꯣ ꯑꯗꯨꯕꯨ ꯑꯗꯨꯨꯝ ꯆꯠ ꯆꯠ ꯆꯄꯦꯠ ꯆꯠꯄꯦꯠ ꯆꯠꯄꯦꯠ ꯁꯨꯝ ꯆꯨꯔ ꯂꯩ ꯑꯩꯈꯣꯏꯗꯁꯨ
ꯍꯣꯏ ꯍꯣꯏ ꯆꯨꯝꯃ ꯍꯥꯏꯕꯗꯤ ꯍꯣꯏ ꯌꯥꯝꯅ ꯆꯨꯕꯗꯤ ꯅꯠꯇꯦ ꯑꯗꯨ ꯊꯕꯛ
ꯎꯝ ꯑꯣ ꯍꯣꯏ ꯍꯣꯏ
ꯎꯝ ꯑꯗꯨ ꯉꯁꯤ ꯀꯔꯤ ꯊꯕꯛ ꯇꯧꯒꯦ
ꯑꯩꯍ ꯉꯁꯤ ꯀꯔꯤ ꯀꯔꯤꯁꯨ ꯇꯧꯔꯣꯏ ꯊꯕꯛ ꯆꯠꯂꯣꯏ ꯉꯁꯤ
ꯑꯣ
ꯑꯦꯁꯨ ꯇꯧꯗꯦ ꯍꯣꯏ ꯅꯨꯡꯉꯥꯏꯅ ꯄꯣꯊꯥꯔꯒ ꯂꯩꯕ ꯇꯥꯔꯦ ꯉꯁꯤꯁꯨ
ꯎꯝ
ꯑꯗꯣ ꯀꯔꯤ ꯅꯪꯗꯤ ꯅꯪꯗꯤ ꯀꯔꯤ ꯊꯕꯛ ꯆꯠꯀꯗ꯭ꯔꯥ ꯉꯁꯤꯅꯤ
ꯍꯣꯏ ꯑꯩꯗꯤ ꯌꯨꯝꯒꯤ ꯊꯕꯛꯅꯦ ꯄꯤ
ꯑꯥ
ꯐꯤ ꯀꯩꯅꯣ ꯇꯧꯒꯗꯕꯅꯤ
ꯏꯪꯈꯣꯜ ꯏꯪꯈꯣꯜ ꯁꯦꯝꯕꯒ
ꯎꯝ ꯑꯁꯤꯅꯤꯗ ꯑꯩꯒꯤ ꯊꯕꯇꯤ
ꯍꯣꯏꯅꯦ ꯍꯣꯏꯅꯦ ꯑꯗꯨ ꯐꯔꯕꯅꯤꯅꯦ ꯀꯩꯅꯣ
ꯑꯇꯣꯞꯄꯗꯤ ꯇꯧꯕ ꯍꯥꯏꯇꯦ ꯂꯥꯏꯔꯤꯛꯁꯨ ꯎꯝ ꯇꯥꯏꯅ ꯇꯧꯗꯕꯒꯤ ꯈꯪꯗ꯭ꯔꯦ ꯁꯔꯚꯤꯁ ꯇꯧꯗꯦꯗꯅ ꯑꯗꯣ ꯌꯨꯝꯒꯤ ꯇꯕꯥꯛꯅꯤ ꯍꯥꯏꯕ ꯇꯥꯔꯦ ꯍꯣꯏ ꯇ ꯎꯝ
ꯅꯪ ꯅꯪ ꯅꯨꯄꯥ ꯁꯤꯚꯥꯏ ꯑꯣꯏꯔꯤꯁꯤꯗꯤ
ꯑꯁ ꯃꯥ ꯀꯩꯅꯣ ꯇꯧꯔꯁꯨ ꯋꯥꯕꯅꯦꯍꯦ ꯄꯅꯤꯡꯉꯥꯏ ꯂꯩꯠꯇꯦ
ꯑꯗꯣ ꯁꯨꯇꯤ ꯂꯥꯛꯄ꯭ꯔꯥ ꯍꯟꯗꯛ ꯂꯥꯛꯄ꯭ꯔꯥ ꯂꯥꯛꯇꯦ ꯑꯣ
ꯎꯝ ꯍꯟꯗ ꯂꯥꯛꯇꯦ ꯃꯗꯤ ꯑ ꯄꯣꯁꯇꯤꯡꯗ ꯂꯩꯌꯦ
ꯑꯣ ꯑꯗꯣ ꯅꯪ ꯆꯍꯤ ꯀꯌꯥꯃꯨꯛ ꯀꯌꯥꯃꯨꯛ ꯑꯣꯏꯔꯕ꯭ꯔꯥ
ꯑꯩꯠ ꯇ꯭ꯋꯦꯟꯇꯤ ꯅꯥꯏꯟ ꯑꯣꯏꯔꯦ
ꯑꯣ ꯅꯪ ꯅꯨꯄꯥꯅ ꯆꯍꯤ ꯀꯌꯥꯃꯨꯛ ꯑꯣꯏꯔꯦ
ꯃꯥꯗꯤ ꯇ꯭ꯋꯦꯟꯇꯤ ꯐꯥꯏꯚ ꯇ꯭ꯋꯦꯟꯇꯤ ꯐꯥꯏꯚ ꯑ ꯇꯥꯔꯇꯤ ꯅꯠꯇꯦ ꯇꯥꯔꯇꯤ ꯐꯥꯏꯚ
ꯑꯣꯀꯦ ꯑꯣ ꯂꯩꯩꯅ ꯑꯗꯨ ꯎꯝ ꯃꯥꯅ ꯈꯔ ꯑꯍꯟ ꯑꯣꯏꯔꯦꯀꯣ
ꯎꯝ ꯑꯍꯅ ꯋꯥꯏꯔꯦ ꯎꯝ
ꯅꯪꯅ ꯅꯪꯅ ꯈꯔ ꯑꯉꯥꯡ ꯑꯣꯏꯁꯦ ꯐꯩꯅꯦ ꯑꯗꯣ
ꯎꯝ ꯀꯪꯥꯏꯗ
ꯎꯝ
ꯑꯗꯝ ꯅꯦꯔꯦ ꯎꯄꯥꯢꯂꯩꯇꯦ
ꯑꯥꯄ꯭ꯔꯦꯄ꯭ꯔꯥꯏ
ꯏꯄꯥ ꯑꯩꯒꯤ ꯅꯨꯄꯥ ꯂꯩꯇ꯭ꯔꯒ ꯑꯗꯨꯝ ꯌꯨꯝꯗ ꯂꯩꯕꯁꯨꯀꯣ ꯌꯥꯝ ꯀꯩꯅꯣ ꯋꯥꯕꯅꯤꯍꯦ ꯅꯣꯏꯗꯤ ꯁꯨꯃꯥꯏꯅ ꯇꯧꯒꯅꯨ ꯅꯨꯡꯥꯏ ꯁꯨꯃꯥꯏ ꯇꯋꯥꯒꯜꯅ ꯍꯥꯏꯕꯗꯤ ꯃꯣꯏꯒꯤ ꯄꯣꯆ ꯃꯈꯐꯝꯗ ꯆꯒꯦ ꯍꯥꯏꯔꯁꯨ
ꯎꯝ
ꯉꯝꯗꯦꯗꯅ ꯍꯥꯏꯕꯗꯤ ꯃꯣꯏꯒꯤ ꯄꯩꯁꯥꯁꯨ ꯌꯥꯝꯗꯕꯒꯤ ꯍꯣ ꯑꯗꯨ
ꯑꯣ ꯑꯣ
ꯑꯩꯈꯣꯏꯒꯤ ꯌꯨꯝꯗ ꯃꯤ ꯌꯥꯝꯕ ꯑꯗꯨ ꯏꯕꯅꯤꯅ ꯑꯗꯨꯝ ꯆꯠꯂꯦ ꯄ ꯌꯦꯡꯅꯤꯡꯉꯥꯏꯁꯨ ꯂꯩꯗꯕꯀꯣ ꯑ ꯂꯩꯕꯇꯥꯕ ꯄꯥꯏ ꯂꯩꯀ ꯍ
ꯑꯦ ꯅꯨꯡꯉꯥꯏꯔꯛꯈꯤꯅꯦ ꯅꯨꯡꯉꯥꯏꯔꯛꯈꯤꯅꯤ
ꯏꯡꯉꯣꯗꯁꯨꯈꯣ ꯅꯪꯒꯤ ꯅꯨꯄꯥ ꯃꯅꯥꯛꯇ ꯆꯠꯂꯣꯗꯅ ꯑꯁꯨꯃꯥꯏꯅ ꯍꯥꯏꯌꯦ ꯑꯗꯣ ꯍꯣꯏ ꯆꯕꯗꯤ ꯆꯅꯤꯡꯉꯦꯔ ꯆꯠ ꯆꯠꯇꯦ ꯃꯣꯏꯅꯁꯨ ꯁꯨꯇꯤ ꯂꯥꯞꯄ ꯀꯥꯟꯗ ꯑꯗꯨꯝ ꯊꯦꯡꯅꯕꯕ ꯋꯥꯅꯤ
ꯎ
ꯎꯄꯥꯏ ꯂꯩꯇꯦ ꯑꯩꯈꯣꯏꯒꯤꯗꯤ ꯑꯩꯈꯣꯏ ꯄꯨ ꯁꯤꯁꯦꯄꯥꯏꯔꯠꯇ
ꯎꯝ ꯑꯗꯣ ꯃꯥ ꯃꯥ ꯆꯍꯤꯗ ꯁꯨꯇꯤ ꯀꯌꯥꯔꯛ ꯀꯌꯥꯔꯛ ꯂꯥꯛꯄ꯭ꯔꯥ ꯊꯥ ꯈꯨꯗꯤꯡ ꯂꯥꯛꯄ꯭ꯔꯥ
ꯎꯝ ꯂꯥꯛꯇ ꯍꯧꯖꯤꯛ ꯍꯧꯖꯤꯦꯗꯤꯁꯤ ꯍꯔꯗꯗꯤ ꯑꯔꯁ ꯂꯥꯛꯇ꯭ꯔꯤ
ꯑꯩꯡ
ꯂꯥꯁꯣꯟ ꯂꯥꯁꯇꯔ ꯃ
ꯑꯣ ꯑꯣ
ꯂꯥꯛꯀꯦꯅ ꯈꯕꯨꯗꯤ ꯀꯟꯕ ꯃꯥ ꯃꯥꯁꯦ ꯑꯣ
ꯑꯣ
ꯃꯇꯝꯝ ꯃꯥꯒꯤꯗꯃ ꯐꯪꯗꯕꯒꯤꯀꯣ ꯑꯣ
ꯎꯝ ꯎꯝ
ꯀꯪꯗꯗ ꯃꯣꯏꯒꯤ ꯃꯣꯏꯒꯤ ꯊꯕꯛꯁꯨ ꯒ꯭ꯌꯥꯟ ꯇꯥꯗ꯭ꯔꯦ ꯒ꯭ꯌꯥꯟ ꯇꯥ ꯑꯩꯈꯣꯏꯗꯤ ꯇꯧꯗꯕꯅꯤꯅ ꯈꯪꯗꯦ
ꯑ ꯎꯝ
ꯎꯝ ꯃꯣꯏꯅ ꯍꯥꯏꯕ ꯀꯥꯟꯗ ꯑꯣ ꯑꯣ ꯑꯣ ꯑꯣ ꯍꯥꯏꯕꯅꯦ ꯑꯉꯥꯡꯗꯤ ꯑꯃꯈꯛꯇ ꯁꯚꯦꯟ ꯃꯟꯁ ꯑꯣꯏꯔꯒ ꯂꯩꯔꯦ
ꯐꯩꯅꯤ ꯐ
ꯁꯚꯦꯟ ꯃꯟꯁ ꯑꯉꯥꯡ ꯌꯥꯝ ꯑꯉꯥꯡ ꯑꯣꯏꯔꯦ
ꯑꯣ ꯑꯣ
ꯃꯥ ꯂꯩꯕꯒꯤ ꯈꯔ ꯅꯨꯡꯉꯥꯏꯅ ꯂꯩꯕꯅꯦꯍꯦ ꯌꯨꯝꯗꯁꯨ ꯅꯨꯡꯉꯥꯡ ꯂꯩ ꯆꯗꯤ ꯌꯥꯝ ꯕꯔꯤꯡ ꯆꯣꯒꯗꯥꯕꯂ ꯃ ꯂꯩꯕꯤꯕꯤ ꯀꯣ ꯍꯔꯥꯎꯕꯁꯨ ꯍꯥꯏꯕꯗꯤ ꯁꯣꯟꯅꯤꯡꯕ ꯂꯩꯔꯁꯨ ꯑꯗꯨꯝ ꯍꯔꯥꯎꯕ ꯐꯪꯉꯦꯕ ꯃꯣꯏ ꯂꯩꯕꯤꯌꯦ ꯑꯗꯨ ꯅꯨꯡꯉꯥꯏꯅ ꯂꯩꯕꯅꯤ ꯃꯥ ꯂꯩꯕꯤꯅꯤ
ꯆꯨꯝꯃꯦ ꯆꯨꯝꯃꯦ ꯎꯝ
ꯏꯁꯁꯂ ꯏꯠꯇꯗꯤ ꯎꯄꯥꯏ ꯂꯩꯇꯦ ꯃꯥꯅ ꯂꯩꯕꯒꯤ ꯅꯨꯡꯉꯥꯏꯖ ꯂꯩ ꯑꯁꯦꯡꯕꯅꯤ ꯅꯨꯄꯥ ꯂꯩꯇꯕ ꯀꯥꯟꯗ ꯅꯨꯄꯥꯒꯤ ꯌꯨꯝꯗ ꯂꯩꯕꯁꯦ ꯌꯥꯝ ꯋꯥꯕꯅꯦ
ꯎꯝ
ꯎꯝꯝ
ꯅꯨꯄꯥ ꯊꯕꯛ ꯊꯕꯛ ꯂꯩꯔꯒ ꯆꯠꯊꯣꯛꯈꯤꯕ ꯗ꯭ꯌꯨꯇꯤ ꯂꯩꯔꯒ ꯆꯠꯊꯣꯛꯈ꯭ꯔꯒꯗꯤ ꯑꯥꯏ ꯗꯦꯀ ꯍꯥꯇꯄꯣꯇ ꯗ꯭ꯌꯨꯇꯤ ꯂꯩꯇꯕꯤꯗ ꯃꯄꯥꯟꯗ ꯂꯩꯕ ꯍꯥꯏꯕꯗꯤ ꯅꯨꯄꯥꯁꯨ ꯁꯦꯞꯇꯤꯗꯤ ꯑꯣꯏꯗꯕꯀꯣ ꯑꯗꯨ ꯎꯝ ꯎꯝ
ꯎꯝ ꯍꯣꯏꯅꯦ ꯇꯦꯟꯁꯟꯗꯤ ꯌꯥꯝꯖꯥꯅꯤꯍꯦ ꯑꯁꯤꯒꯨꯝꯕ ꯇꯧꯕꯁꯦ ꯂꯩꯃꯤꯟꯅꯗꯕ
ꯎꯝ ꯀꯃꯦ ꯄꯇ ꯍꯥꯏꯦꯅ ꯁꯤ ꯆ ꯂꯩꯔꯝꯖꯅꯤ ꯎꯝ ꯑꯣꯔ ꯎꯝ ꯑꯣꯔꯦꯟ ꯅꯣꯔꯃꯦꯜ ꯀꯣꯜꯗꯧꯔꯔ ꯁꯥꯁꯤ ꯌꯥ ꯌꯥꯏꯀꯣ
ꯌꯥꯏ
ꯇꯔꯗ ꯁꯥꯁꯦ
ꯎꯝ ꯑꯗꯨ ꯆꯥꯛ ꯇꯨꯡꯂꯣꯏꯗ꯭ꯔꯣ ꯍꯧꯖꯤꯛ ꯄꯥꯎ
ꯆ ꯁꯧꯉꯅꯤ ꯆ ꯁꯁꯅꯤ
ꯎꯝ
ꯑ ꯂꯩꯗ ꯑꯗꯨ ꯐꯣꯟ
ꯍꯣꯏ ꯅꯣꯏꯗꯤ ꯊ ꯇꯤꯡꯅ ꯇꯨꯡꯉꯦꯗ
ꯎꯝ ꯊꯗꯥꯏꯇ ꯅꯤꯡꯟꯅ ꯋꯥꯏꯁꯨꯣ ꯆ ꯂꯩ
ꯎꯝ ꯍꯣꯏ ꯏꯇꯟꯗ ꯂꯩꯔꯗꯤ ꯑꯗꯨꯝ ꯅꯨꯡꯉꯥꯏꯅ ꯂꯩꯔꯕꯝꯅꯤꯗ
ꯉꯅ ꯍꯥꯏꯥꯏ ꯇꯥꯔꯦ ꯀꯩ ꯄ ꯂꯩ
ꯎꯝ
ꯋꯥꯅ ꯂꯩꯌꯦ ꯍꯥꯏꯕꯗꯤ ꯍꯥꯏ ꯌꯥꯗ꯭ꯔꯕ ꯅꯨꯡꯉꯥꯏꯦ
ꯎꯝ ꯎꯝ ꯍꯣꯏꯅꯦ
ꯎꯝ
ꯑꯗꯨꯗ ꯅꯪꯒꯤ ꯌꯨꯝꯗ ꯃꯤ ꯀꯌꯥ ꯂꯩꯕ꯭ꯔꯣ
ꯑꯩꯒꯤ ꯌꯨꯝꯒꯤ ꯃꯤꯁꯦ ꯑꯩꯈꯣꯏ ꯃꯤ ꯑꯍꯨꯝ ꯂꯩꯌꯦ ꯏꯅꯥꯎ ꯏꯅꯥꯎꯅꯨꯄꯤ ꯑꯅꯤꯒ ꯑꯩꯒ
ꯑꯣ
ꯏꯅꯥꯎꯅꯨꯄꯤꯁꯨ ꯎꯝ ꯎꯝ ꯃꯤ ꯌꯥꯝꯗꯤ ꯏꯃꯥꯁꯨ ꯂꯨꯄꯥꯁꯨ ꯁꯤꯈꯤꯕꯀꯣ
ꯑꯣꯥ
ꯑꯗꯨꯅ ꯑꯩꯈꯣꯏ ꯑꯍꯨꯝ ꯈꯛꯇꯪ ꯑꯣꯏꯔꯤꯌꯦ
ꯎꯝ ꯎꯝ ꯄꯤ ꯌꯥꯝꯗꯦ ꯅꯣꯏꯗꯤ ꯌꯥꯝ ꯅꯨꯡꯉꯥꯏꯅ ꯂꯩꯔꯕꯔꯕꯅꯦ
ꯍꯣꯏꯗ ꯌꯥꯝ ꯀ
ꯆꯠꯄꯒꯤ ꯈꯨꯣꯔꯁꯥꯁꯨ ꯌꯥꯝꯗ꯭ꯔꯦ ꯍꯥꯏꯇꯥꯔꯦ
ꯍ ꯎꯝ ꯑꯗ ꯎ ꯂꯧꯒꯨꯝꯕꯗꯤ ꯇꯧꯗꯦꯀꯣ ꯅꯣꯏꯗꯤ
ꯍꯣꯏ ꯂꯧ ꯂꯩꯌꯦ ꯂꯧ ꯂꯧ ꯂꯩꯌꯦ ꯍꯣꯏ
ꯑꯣ ꯅꯔ ꯂꯩꯕ꯭ꯔꯥ ꯁꯤꯛ ꯑꯣꯏ ꯀꯩꯅꯅꯣꯒꯤ ꯔ ꯂꯧꯁꯦ ꯏꯁꯤꯡꯒꯤꯀꯣ ꯎ ꯎꯝ ꯍꯣꯏ
ꯑꯆꯕ ꯑꯅꯤ ꯂꯩꯌꯦ ꯂꯧ ꯑꯅꯤ
ꯑꫭ ꯐꯕꯅꯦ ꯏꯁꯤꯡꯒꯤ ꯂꯧ ꯂꯩꯔꯗꯤ
ꯎꯝ ꯎ
ꯑꯩꯈꯣꯏꯒꯤꯗꯤ ꯏꯁꯤꯡꯒꯤꯗꯤ ꯂꯩꯇꯦ
ꯑꯣ ꯑ ꯀ ꯆꯤꯜꯍꯎꯁꯨ ꯇꯤꯜꯍꯎꯁꯨ ꯂꯧꯕꯗꯤ ꯂꯩꯔ ꯇꯤꯜꯍꯎ ꯂꯧꯗꯅꯤ ꯂꯧ
ꯎꯝ ꯍꯣꯏ
ꯎꯝ ꯁꯤꯂꯣꯁꯨ ꯂꯩꯌꯦ ꯑꯇꯥꯂꯣꯁꯨ ꯂꯩꯌꯦ
ꯎꯝ ꯀꯔꯤꯒꯤꯂ ꯅꯪꯒꯤ ꯃꯀꯣꯟꯁꯦ ꯄꯖꯥꯅ ꯇꯥꯗꯔ꯭ꯤ ꯍꯧꯖꯤꯛ
ꯇꯥꯕ꯭ꯔ
ꯎꯝ ꯍꯧꯖꯤꯀꯇꯤ ꯇꯥꯏ
ꯇ ꯇꯥꯏꯌꯦ ꯀꯪꯂꯧꯁꯨ ꯂꯩꯑ ꯇꯝꯄꯥꯛꯂꯧꯁꯨ ꯂꯩꯌꯦ ꯍꯥꯏꯕꯅꯤꯗ
ꯑꯣ ꯐꯩꯅꯦ ꯑꯗꯨꯗꯤ ꯎꯝ
ꯂꯧꯁꯦ ꯈꯪꯗꯦ ꯂꯧ ꯇꯧꯕꯁꯦ ꯋꯥꯗꯤ ꯋꯥꯕꯀꯣ
ꯍꯣꯏ ꯋꯥꯕꯨꯗꯤ ꯋꯥ ꯑꯗꯨ ꯐꯪꯕ ꯀꯥꯟꯗꯗꯤ ꯐꯔꯛꯑꯕꯅꯤ ꯍꯥꯏꯕꯗꯤ ꯁꯤ ꯀꯣ ꯅꯣ ꯇꯣ ꯎꯝ ꯎꯝ ꯌꯥꯝ ꯅꯨꯡꯉꯥꯏꯕꯅꯦ ꯑꯩꯁꯨ ꯑꯥ ꯏꯃꯥꯒꯤ ꯌꯨꯝ ꯏꯃꯥꯒꯤ ꯃꯐꯝꯗ ꯂꯩꯕ ꯀꯥꯟꯗꯗꯤ ꯑꯩꯁꯨ ꯂ ꯇꯕꯅꯦꯕ ꯑꯗꯨꯝ ꯇꯧꯕ ꯑꯗꯨꯝ ꯑꯩꯈꯣꯏꯒꯤꯗꯤ ꯎꯝ ꯑꯣꯛꯇꯣꯕꯔ ꯂꯥꯁ ꯑꯁ ꯒꯨꯝꯗ ꯑꯗꯨꯝ ꯇꯧꯂꯦꯕ ꯑꯩꯈꯣꯏꯗꯤꯀꯣ ꯂꯣꯏꯁꯤꯟꯗꯦꯕ ꯑꯩꯈꯣꯏꯒꯤꯗꯤ
ꯑꯣ